ꯀ
ꯑ ꯆ
ꯍꯜꯂꯣ
ꯇꯥꯏꯌꯦ ꯇꯥꯏꯌꯦ
ꯑ ꯐꯔꯤ ꯇꯧꯕ꯭ꯔꯥ ꯀꯩꯁꯨ ꯇꯥꯎꯗꯦ ꯅꯪꯗꯤꯦ ꯑ ꯎꯝ ꯆꯥꯛ ꯆꯥꯕ ꯑꯗꯨꯗꯤ
ꯑꯥ ꯆꯔꯦ
ꯀꯔꯤ ꯁ ꯑꯁꯨ ꯆꯥ
ꯎꯝ ꯀꯃꯦ ꯊꯦꯟꯖꯒꯦ
ꯍꯥꯥ
ꯀꯔꯤ ꯏꯟꯁꯥꯡ ꯆꯥꯒꯦ
ꯑ ꯆꯛꯟ
ꯑꯣꯝ ꯑꯍꯥꯎꯕꯅꯤꯅꯦ
ꯎꯝ ꯍꯋꯥ ꯅꯗꯤ
ꯑꯩꯈꯣꯏꯗꯤ ꯉꯁꯤ ꯊꯔꯣꯏ ꯑꯣꯏꯅ ꯆꯥꯏ
ꯑꯣ
ꯅꯪꯣꯡꯒ꯭ꯔ
ꯀꯦ
ꯀꯅꯥꯅ ꯊꯣꯡꯒꯦꯕ ꯏꯟꯖꯥꯡ
ꯑꯣ ꯑꯩꯈꯣꯏꯗꯤ ꯍꯣꯁꯇꯦꯜꯗ ꯂꯩꯌꯦ
ꯑꯣ
ꯎꯝ
ꯍ ꯋꯥ ꯗꯦꯦꯟꯟ ꯊꯝꯕ꯭ꯔꯥ
ꯑ ꯋꯥꯔꯗꯦꯟ ꯂꯩꯑꯦ ꯍꯣꯏ
ꯎꯝ
ꯅꯪꯗꯤ ꯀꯗꯥꯏ ꯂꯩꯕ꯭ꯔꯥ
ꯑꯩꯗꯤ ꯌꯨꯝꯗ ꯂꯩꯗ
ꯑꯣ ꯉ ꯀꯔꯤ ꯇꯧꯕ꯭ꯔꯥ ꯑꯗꯨꯗꯤ
ꯑ
ꯁꯤ ꯀꯔꯤ ꯇꯧꯕ꯭ꯔꯥ
ꯉꯁꯤ ꯀꯔꯤꯝ ꯇꯧꯗꯦꯗ ꯑꯗꯨꯝ ꯂꯩ
ꯎꯝ
ꯑ ꯀ꯭ꯂꯋꯥꯥꯁ ꯀꯥꯔꯤꯅꯣ
ꯑ ꯑ ꯀ꯭ꯂ ꯀ꯭ꯂꯥꯁ ꯇꯥꯎꯗꯦ
ꯍꯥ
ꯑꯩꯈꯣꯏꯗꯤ ꯄ꯭ꯔꯣꯐꯦꯁꯟꯅ ꯆꯠꯂꯦ ꯀ꯭ꯂꯥꯁ ꯂꯣꯏꯔꯦ ꯅꯪꯗꯦ
ꯑꯩꯁꯨ ꯂꯣꯏꯁꯤꯜꯂꯒ ꯕꯦꯡꯒꯤ ꯏꯝꯄ꯭ꯂꯣꯏꯤ ꯑꯣꯏꯔꯤ
ꯑꯣ
ꯍꯣꯁꯇꯦꯜ ꯃꯤ ꯆꯝ ꯂꯩꯇ
ꯑꯩꯈꯣꯏꯒꯤ ꯍꯣꯁꯇꯦꯜ ꯃꯤ ꯁꯚꯦꯟꯇꯤ ꯐꯣꯔꯒꯨꯝ ꯑꯃ ꯂꯩ
ꯍ ꯌꯥꯅꯤ
ꯎꯝ ꯌꯥꯝꯃꯦ ꯍꯣꯏ
ꯕꯣꯜꯒꯇꯤ ꯌꯦꯡꯗ꯭ꯔꯣ ꯑꯗꯨꯗꯤ
ꯕꯣ
ꯑꯥ
ꯑ ꯎꯝ ꯌꯦꯡꯗꯦ ꯌꯦꯡꯕ ꯃꯇꯝ ꯂꯩꯇ꯭ꯔꯦ ꯑꯩꯈꯣꯏꯗꯤ ꯀ꯭ꯂꯥꯁ ꯇꯧꯕꯅꯤꯅ ꯀ꯭ꯂꯥꯁ ꯇꯧꯋꯦ ꯑꯗꯨꯒ ꯗ꯭ꯌꯨꯇꯤꯒꯨꯝꯕ ꯆꯠꯂꯤ ꯋꯥꯕꯒꯤ ꯎꯝ ꯌꯦꯡꯅꯤꯡꯕ ꯃꯇꯝ ꯂꯩꯇꯦ ꯑꯩꯈꯣꯏꯗꯤ
ꯄꯨꯡ ꯀꯌꯥꯗꯒꯤ ꯀ꯭ꯂꯥꯁ ꯇꯧꯔꯒ ꯗ꯭ꯌꯨꯇꯤꯅ ꯄꯨꯡ ꯀꯌꯥ ꯇꯧꯕꯒꯦ
ꯑꯗꯨ ꯄꯨꯡ ꯇꯦꯟ ꯇꯨ ꯋꯥꯟ ꯑ ꯀ꯭ꯂꯥꯁ ꯑꯗꯨꯒ ꯇꯨ ꯇꯨ ꯁꯚꯦꯟ ꯑꯗꯨꯗꯤꯤ ꯇꯨꯝꯃꯥꯏ ꯇꯣ
ꯑꯣ
ꯅꯪꯗꯦ
ꯑꯩꯒꯤꯅ ꯅꯥꯏꯟ ꯊꯥꯔꯇꯤꯗꯒꯤ ꯑꯣꯐꯤꯁ ꯑꯋꯥꯔ ꯑꯣꯏꯔꯦ ꯑꯗꯨꯗꯨꯒ ꯐꯣꯔ ꯄꯤ ꯍꯟꯗ ꯑꯣꯐꯤꯁ ꯑꯋꯥꯔ ꯂꯣꯏꯔꯦ ꯑꯗꯨꯒ ꯐꯣꯔ ꯊꯥꯔꯇꯤ ꯑꯗꯨꯋꯥꯏꯗ ꯑꯗꯨꯝ ꯌꯨꯝꯍꯜꯂꯦ
ꯑꯣ ꯑꯗꯨ ꯅꯪꯗꯤ ꯌꯦꯡꯕ꯭ꯔꯥ
ꯃꯔꯛꯇ ꯌꯦꯡꯕ ꯌꯥꯎꯋꯦ ꯁꯨꯇꯤ ꯁꯟꯗꯦ ꯅꯨꯃꯤꯠ ꯀꯥꯕꯗꯣ
ꯑꯥ
ꯑꯗ ꯌꯦꯡꯉꯦ ꯑꯇꯩ ꯃꯇꯝꯗꯗꯤ ꯌꯦꯡꯗꯦꯗ ꯋꯥꯕ ꯋꯥꯕꯒꯤ
ꯎꯝ ꯍꯣꯏ ꯀ꯭ꯔꯤꯇꯤꯝ ꯁꯣꯄꯣꯔꯠ ꯇꯧꯧꯕ꯭ꯔꯥ ꯅꯪꯗꯤꯦ
ꯍꯥ
ꯀꯩ ꯀꯟꯇ꯭ꯔꯤ ꯁꯞꯄꯣꯔꯠ ꯇꯧꯕ꯭ꯔꯥ
ꯎ ꯕ꯭ꯔꯖꯤꯜꯗ
ꯑꯅꯁꯤ ꯌꯦꯒꯔ
ꯑ ꯉꯁꯤ ꯌꯦꯡꯁꯤꯔ ꯇꯧꯕꯅꯦ ꯑꯗꯣ ꯍꯌꯦꯡ ꯑꯣꯐꯤꯁ ꯑꯃꯨꯛ ꯆꯠꯂꯗꯤ ꯋꯥꯗꯧ ꯃꯥꯟꯕ
ꯎꯝ ꯍꯣꯏ
ꯑ ꯄꯨꯡ ꯑꯃ ꯃꯈꯥꯏꯗꯒꯤ ꯍꯧꯕꯅꯦꯕ ꯃꯣꯏꯒꯤꯗ
ꯎꯝ ꯍꯣꯏ
ꯑꯃꯨꯛ ꯋꯥꯗꯧ ꯃꯥꯟꯕ ꯍꯌꯦꯡ
ꯎ ꯌꯦꯡꯇꯗꯤ ꯇꯨꯝ ꯃꯝꯗꯩꯇꯩ ꯀꯦ ꯎꯝ
ꯅꯪꯗꯤ ꯀꯅꯥꯗ ꯁꯞꯄꯣꯔꯠ ꯇꯧꯒꯦ ꯌꯦꯡꯗ꯭ꯔꯁꯨꯣ
ꯍꯥꯏꯗꯤ ꯑ ꯄꯔꯆꯨꯒꯦꯜꯗ
ꯑꯣ ꯇꯃ ꯂꯩꯕ
ꯎꯝ ꯑꯗꯤ ꯐ꯭ꯔꯟꯁꯁꯨ ꯇꯧꯕꯅꯦ
ꯑꯣ
ꯅ ꯐꯝꯕꯅꯤ
ꯀꯅꯥ ꯀꯅꯥ ꯂꯩꯔꯤꯅꯣ
ꯑꯩꯈꯣꯏꯔꯥ
ꯑꯥ
ꯑꯩꯈꯣꯏꯒꯤ ꯔꯨꯝꯗ ꯃꯤ ꯑ ꯇꯨꯔꯨꯛꯂꯦ ꯀꯦꯄꯝꯃꯤꯕ ꯅꯝꯕꯗ ꯎ ꯍꯣꯏ ꯃꯈ ꯀ
ꯅꯣꯏꯒꯤ ꯗ꯭ꯌꯨꯇꯤꯗꯤ ꯀꯗꯥꯏꯗ ꯇꯥꯒꯦ
ꯖꯦꯅꯤꯝꯁꯇ
ꯎꯝ
ꯎꯝ
ꯅꯨꯡꯉꯥꯏꯔꯣ ꯖꯦꯅꯤꯝꯁꯇ ꯂꯩꯕ
ꯍꯣꯏ ꯅꯨꯡꯉꯥꯏꯁꯨ ꯅꯨꯡꯉꯥꯏꯌꯦꯦ ꯋꯥꯁꯨ ꯋꯥꯑꯦ
ꯑ
ꯎꯝ
ꯎ
ꯀꯌꯥꯝ ꯀꯨꯏꯔꯒꯦ ꯑꯗꯨꯗ ꯂꯩꯕꯗꯤ
ꯇꯨ ꯏꯔꯁ ꯁꯨꯔꯦ
ꯑꯣ
ꯌꯧꯔꯤꯕ꯭ꯔꯣ ꯅꯪꯗꯤ ꯍꯌꯦꯡꯉꯣ ꯆꯠꯀꯦꯔꯦ
ꯍꯥꯥ
ꯍꯌꯦꯡ ꯑꯣꯐꯤꯁ ꯆꯠꯀꯦꯅ
ꯑ ꯆꯠꯀꯅꯤ
ꯑꯥ
ꯕꯣꯜꯔꯤ ꯌ ꯑꯣꯐꯤꯁꯇ ꯑꯃꯨꯛ ꯎꯏꯔꯛꯀꯗ꯭ꯔꯅ
ꯎꯝ ꯀꯉꯗꯤ ꯋꯥꯖꯅꯤ ꯑ ꯍꯀ ꯌꯥꯖ ꯍꯥ
ꯅꯣꯏꯒꯤ ꯆꯥꯛꯇꯤ ꯄꯨꯡ ꯀꯌꯥꯗ ꯄꯤꯖꯒꯦꯕ ꯅꯨꯃꯤꯗꯥꯒꯤ
ꯆꯥꯛꯗꯤ ꯑꯦꯅꯤ ꯇꯥꯏꯝ ꯆꯠꯕ ꯌꯥꯏ ꯃꯣꯏꯅ ꯊꯣꯡꯕꯜꯂꯔꯤꯗꯤ ꯑꯦꯅꯤ ꯇꯥꯏꯝ ꯆꯥꯕ ꯌꯥꯏ ꯑꯩꯣꯏꯗꯤ
ꯑꯣ
ꯑꯣ
ꯑꯌꯨꯛꯀꯤꯗꯤ ꯄꯨꯡ ꯀꯌꯥꯗ ꯄꯤꯖꯒꯦ ꯑꯗꯨꯗꯤ ꯑꯗꯨ ꯑꯌꯨꯛꯀꯤꯁ ꯑꯗꯨꯝ ꯃꯇꯝ ꯂꯩꯕ꯭ꯔꯣ
ꯑ ꯑꯌꯨꯛꯀꯤꯁꯨ ꯃꯇꯝ ꯂꯩꯇꯦ ꯑꯩꯈꯣꯏꯅ ꯑꯅꯤꯇꯥꯡ ꯆꯥꯕ ꯌꯥꯔꯦ
ꯑꯣ ꯎ
ꯑꯇꯗꯤ ꯑꯃꯗꯔꯒ ꯍꯥ ꯀꯁꯦ ꯑꯠꯇꯁꯤꯗ ꯍꯥꯏꯅꯦ
ꯀꯔꯤ ꯍꯥꯏꯅ
ꯑꯥ ꯅꯪꯒꯤ ꯊꯕꯛꯇꯛꯇꯤ ꯋꯥꯎ꯭ꯔꯦ
ꯑꯗꯨꯝ ꯀꯟꯅ ꯋꯥꯕ ꯑꯣꯏꯗꯦꯗ ꯑꯗꯨꯝ ꯐꯝꯃꯒ ꯂꯩꯕꯅꯤꯅ ꯀꯁꯇꯃꯔ ꯂ ꯑꯥꯟꯗ ꯂ ꯀ ꯀꯁꯇꯃꯔ ꯂꯥꯛꯄꯒꯤ ꯈꯔ ꯀꯩꯅꯣ ꯇꯧꯕꯗꯣ ꯑꯗꯨꯗꯩ ꯍꯦꯟꯅ
ꯑꯣ
ꯑꯗꯨꯒ ꯃꯟꯗꯦꯒꯨꯝꯕ ꯑꯗꯨꯒ ꯃꯟꯗꯦ ꯇꯨꯋꯁꯗꯦ ꯋꯅꯁꯗꯦ ꯁ꯭ꯏ ꯐꯥꯎꯗꯤ ꯑꯗꯨꯝ ꯈꯔꯗꯤ ꯋꯥꯏ
ꯑ ꯑꯣꯣꯐꯀꯨꯝꯕ ꯂꯩꯕ꯭ꯔꯥ ꯑꯗꯨꯗꯤ
ꯍꯥ
ꯑꯣꯐꯀꯨꯝꯕ ꯂꯩꯕ꯭ꯔꯥ
ꯀꯔꯌꯥ
ꯑꯣꯐ
ꯑꯣꯐ ꯂꯩꯕꯒꯤ ꯅꯠꯇꯦ ꯍꯥꯏꯕꯗꯤ ꯀꯁꯇꯃꯔ ꯃꯌꯥꯝ ꯂꯥꯛꯄꯒꯤ
ꯎ ꯁꯁꯤꯗ
ꯑꯗꯨ ꯑꯩ ꯃꯇꯝꯗꯨꯗꯤ ꯀꯁꯇꯃꯔꯗꯣ ꯈꯇꯪ ꯐ꯭ꯔꯤ ꯑꯣꯏꯔꯛꯑꯦꯕ
ꯑꯥ
ꯍꯥꯏ ꯆ ꯐ ꯁ ꯀꯣ ꯂ ꯣꯏ ꯐ
ꯃꯤ ꯂꯦꯕ
ꯎꯝ ꯍꯣꯏ ꯃꯤ ꯌꯥꯝꯃꯦ ꯑꯩꯈꯣꯏꯗꯗꯤ
ꯎꯝ
ꯎꯝ ꯍꯥꯏ ꯑꯋꯥ ꯑꯗꯨ ꯑꯗꯨ ꯑꯕ ꯁꯥꯕ꯭ꯔꯥ
ꯑꯣ ꯑꯗꯨꯝ ꯁꯥꯗꯤ ꯁꯥꯔ ꯅꯣꯡ ꯐꯖꯅ ꯆꯨꯗꯕꯅꯤ
ꯐ ꯁꯤꯇꯙꯦꯌꯝ ꯁꯥꯏ
ꯁꯥꯔꯣꯏꯗꯕ ꯅꯣꯡꯉꯤ ꯆꯨꯗꯃꯤꯅ
ꯍꯣꯏ ꯁꯤꯗꯤ ꯀꯔꯤ ꯇꯕ꯭ꯔꯦꯅ
ꯍꯥ
ꯉꯁꯤ ꯀꯔꯤ ꯇꯥꯎꯕ
ꯉꯁꯤ ꯀꯔꯤ ꯇꯧꯗꯦ ꯑꯗꯨꯝ ꯌꯨꯝꯗ ꯂꯩ ꯉꯁꯤꯗꯤ ꯑꯣ ꯁꯟꯗꯦ ꯑꯣꯏꯕꯅꯤꯅ
ꯑ ꯍ ꯍꯂꯣ ꯖꯣꯔꯍꯥ ꯊꯉꯣ ꯑ ꯍꯣꯏ ꯑꯗꯨ ꯉ ꯊꯥꯏꯔꯝ ꯅꯣꯏ ꯑ ꯊ ꯔꯖ